ꯍꯜꯂꯣ
ꯑꯥ ꯏꯇꯥꯎꯕꯤ
ꯇꯥꯕ꯭ꯔꯣ
ꯇꯥꯏꯌꯦ
ꯀꯩꯗꯧꯔꯤꯅꯣ
ꯍꯧꯒꯂꯒ ꯐꯝꯃꯦ
ꯑꯣ ꯆꯥꯛ ꯆꯥꯔꯕꯣ ꯅꯪꯗꯤ
ꯆꯥꯛ ꯆꯥꯗꯦ ꯕ꯭ꯔꯁꯁꯨ ꯇꯧꯗ꯭ꯔꯤ
ꯑꯣ ꯑꯁ ꯌꯥꯝ ꯊꯦꯡꯉꯦꯗꯗꯤ
ꯎꯝ ꯅꯪꯗꯤ
ꯑꯩꯁꯨ ꯆꯥꯛ ꯆꯥꯗ꯭ꯔꯤ ꯈꯔ ꯉꯜꯂꯦ ꯍꯥꯏꯅ ꯇꯧꯕꯅꯦ ꯉꯍꯥꯛ ꯂꯩꯔ ꯆꯥꯔꯅꯤ
ꯀꯥꯗꯥꯏ ꯆꯦꯛ
ꯉꯁꯤ ꯅꯣꯅꯦ ꯆꯠꯀꯅꯤ ꯎꯝ
ꯀꯅꯥ ꯀꯅꯥ ꯆꯠꯀꯅꯤ
ꯏꯃꯥꯟꯕꯤꯈꯣꯏ ꯆꯠꯀꯅꯤ ꯅꯪꯗꯤ ꯂꯩꯒꯗ꯭ꯔꯣ ꯀꯩꯗꯧ
ꯑꯩꯁꯨ ꯆꯠꯀꯅꯤ ꯅꯪꯒꯤꯗꯤ ꯀꯔꯤ ꯁꯕꯖꯦꯛꯔꯣ ꯁꯥꯏꯟꯁꯔꯣ ꯑꯗꯨꯗꯤ
ꯑꯧ ꯁꯥꯏꯟꯁꯅꯦ ꯅꯪꯗꯦ
ꯑꯩꯒꯤꯗꯤ ꯍꯤꯁꯇ꯭ꯔꯤꯅꯦ
ꯑꯣ ꯑꯁ ꯋꯥꯗꯧꯔꯤ ꯑꯗꯨꯗꯤ
ꯎꯝ
ꯀꯔꯤ ꯍꯦꯟꯖꯥꯡ ꯊꯣꯡꯒꯦ ꯅꯣꯏꯗꯤ
ꯈꯪꯗꯦ
ꯍꯧꯒꯠꯇ꯭ꯔꯤꯕꯣ ꯅꯪ
ꯍꯩꯒꯠꯇꯦ
ꯑꯁ ꯅꯨꯡꯉꯥꯏꯌꯦꯅꯦ ꯁꯟꯗꯦ ꯅꯨꯃꯤꯠꯇꯤ ꯅꯪ ꯀꯣꯏ ꯆꯥꯃꯤꯟꯅꯕ ꯆꯠꯄ꯭ꯔꯣ
ꯆꯠꯇꯦ ꯌꯨꯝꯗ ꯇꯨꯝꯔꯒ ꯂꯩꯌꯦ ꯂꯩꯕꯅꯦ
ꯀꯩꯗꯧꯕꯒꯤ ꯇꯜ ꯇꯜꯂꯕꯣ ꯑꯃꯨꯛꯀ
ꯎꯝ ꯉꯁꯤ ꯁꯦꯀꯦꯟ ꯍꯦꯟ ꯌꯦꯡꯁꯦ ꯍꯥꯏꯔꯒ
ꯉꯔꯥꯡ ꯅꯪꯁꯨ ꯍꯥꯏꯗꯦ
ꯉꯁꯥꯏꯗꯤ ꯉꯥꯏꯔꯒ ꯂꯩꯅ ꯑꯣꯇꯣꯁꯤ ꯇꯨꯡꯗꯣ
ꯉꯔꯥꯡ ꯆꯃꯤ ꯉꯔꯥꯡ ꯑꯩꯈꯣꯏꯅꯤ ꯗꯨꯀꯥꯟ ꯆꯠꯂꯦꯗꯅ
ꯁꯦꯀꯦꯟ ꯍꯦꯟ ꯌꯦꯡꯂꯗꯤ ꯑꯃ ꯑꯅꯤ ꯑꯃ ꯑꯅꯤ ꯑꯥꯔ ꯂꯧꯒꯅꯤꯅ
ꯑꯩꯒꯤꯁꯨ ꯂꯩꯕꯤꯌꯣꯅ ꯄꯩꯁꯥ ꯌꯥꯝꯃꯗꯤ ꯅꯪ
ꯊꯠ
ꯑꯩꯒꯤꯗꯤ ꯑꯃ ꯐꯥꯎ ꯄꯤꯔꯛꯇ꯭ꯔꯤ
ꯑꯦꯛ ꯁꯦꯟꯇꯔꯐ꯭ꯔꯦꯁ ꯑꯃ ꯁꯦꯟꯇꯔꯐ꯭ꯔꯦꯁ ꯄꯤꯒꯦ
ꯍꯣꯔꯦꯟ ꯄꯨꯔꯛꯑꯣꯀꯣ ꯁꯤꯟꯇꯔ ꯐ꯭ꯔꯦꯁꯇꯣ ꯂꯩꯕꯤꯌꯣ ꯍꯣꯔꯦꯟ ꯂꯩꯕꯤꯌꯣ
ꯀꯩ ꯑꯟꯖꯥꯡꯅꯣ ꯅꯪꯒꯤ ꯌꯨꯝꯗꯤ
ꯆꯒꯦꯝ ꯑꯣꯏ ꯃꯥꯜꯂꯦ
ꯀꯩ ꯁꯦꯀꯦꯟ
ꯈꯪꯗꯦ ꯀꯔꯤ ꯆꯒꯦꯝꯅꯣ ꯅꯣꯏꯗꯤ
ꯈꯪꯗꯦ
ꯅꯣꯡꯁꯦ ꯆꯨꯅꯤꯡꯉꯥꯏ ꯃꯥꯜꯂꯦ ꯑꯃꯨꯛꯀꯥ
ꯑꯣ ꯑꯍꯝ
ꯍꯧꯖꯤꯛꯇꯤ ꯀꯩꯗꯧꯔꯤꯅꯣ ꯅꯪꯗꯤ ꯑꯗꯨꯝ ꯂꯩꯔꯤꯔꯣ
ꯍꯥ
ꯍꯧꯖꯤꯛꯇꯤ ꯅꯪ ꯑꯗꯨꯝ ꯂꯩꯔꯤꯔꯣ
ꯑꯦꯛꯖꯥꯝ ꯆꯠꯛꯅꯤ ꯑꯩꯁꯨ
ꯑꯣ ꯋꯥꯆꯦꯞ ꯒꯨꯝꯕ ꯇꯧꯔꯣ ꯅꯪꯗꯤ ꯇꯧꯗ꯭ꯔꯦ ꯍꯧꯖꯤꯛꯐꯥꯎ
ꯎꯝ
ꯅꯣꯏ ꯏꯅꯝꯃꯗꯤ ꯅꯣꯏ ꯃꯤ ꯂꯣꯏꯅ ꯂꯩꯕ꯭ꯔꯣ ꯅꯣꯏ ꯌꯨꯝ
ꯅꯨꯡꯊꯤꯟꯁꯨ ꯁꯥꯌꯦꯀꯣ
ꯌꯥꯝ ꯁꯥꯌꯦ ꯎꯝ
ꯂꯩꯕ ꯉꯝꯗꯦꯅꯦ ꯑꯩꯁꯨ ꯅꯣꯏ ꯎꯝ ꯁꯦꯅꯥꯄꯇꯤꯗ ꯂꯩꯕ ꯑꯗꯨꯝ ꯁꯥꯕ꯭ꯔꯣ ꯅꯣꯏꯁꯨ
ꯎꯝ ꯌꯥꯝ ꯁꯥꯏ ꯐꯦꯟ ꯐꯦꯟ ꯂꯩꯇ꯭ꯔꯗꯤ ꯑꯩ ꯁꯤꯒꯅꯤ
ꯁꯦꯅꯥꯄꯇꯤ ꯁꯨ ꯁꯥꯕꯔꯣ
ꯁꯦꯅꯥꯄꯇꯗꯤ ꯌꯥꯝ ꯁꯥꯗꯦꯗꯥ
ꯑꯣ ꯁꯥꯕꯁꯦ ꯌꯥꯝ ꯋꯥꯑꯦꯀꯣ
ꯍꯧꯖꯤꯛꯀꯥꯟꯗꯤ ꯁꯝꯃꯔꯅꯦꯀꯣ ꯑꯩꯗꯤ ꯍꯨꯗꯤ ꯄꯥꯝꯃꯦ
ꯑꯁ ꯀ ꯀꯩꯗꯧꯔꯤꯃꯥ ꯁꯥꯃꯥꯔꯗꯣ ꯍꯨꯨꯖꯤ
ꯀꯣꯂꯦꯖ ꯆꯠꯅꯤꯡ ꯉꯥꯏ
ꯗꯣꯜꯂꯔ ꯆꯠꯃꯥꯏ ꯍꯨꯗꯤ ꯂꯤꯠ ꯂꯤꯠꯄꯒ ꯆꯠꯀ ꯆꯠꯄ ꯌꯥꯒꯗ꯭ꯔꯣ
ꯑꯦꯝ ꯌꯨꯗꯗꯤ ꯌꯨꯅꯤꯐꯣꯔꯝ ꯂꯩꯇꯦ ꯑꯗꯨꯀꯤ
ꯅꯪ ꯍꯧꯖꯤꯛꯇꯤ ꯅꯊꯟꯇ ꯂꯩꯔꯤꯔꯣ
ꯑꯨꯡ
ꯃꯊꯟꯗ ꯂꯩꯔꯣ ꯏꯇ꯭ꯌꯔꯗ ꯅꯣꯏꯒꯤ ꯃꯅꯥꯛꯇ ꯑꯅꯣꯏꯕꯤ ꯂꯩꯕꯗꯣ ꯂꯩꯕ꯭ꯔꯣ ꯍꯧꯖꯤꯛ ꯎꯕ꯭ꯔꯣ
ꯈꯪꯗꯦ ꯀꯦꯟꯗꯨꯂꯤꯕ ꯄꯥꯄꯥꯂꯤꯕ ꯑꯁꯨꯝ
ꯅꯪ ꯅꯪꯅ ꯆꯥꯛ ꯆꯦꯟꯁꯥꯡ ꯊꯣꯡꯢꯗꯣ ꯀꯅꯥꯅ ꯊꯣꯡꯢꯅꯣ
ꯊꯣꯡꯔꯒꯅꯤ ꯑꯝ ꯖꯣꯕ ꯀꯥꯠ ꯖꯣꯕꯀꯥꯠ ꯆꯠꯈ꯭ꯔꯦ ꯑꯩꯒꯤ ꯏꯃ꯭ꯌꯥ ꯏꯃꯥ
ꯑꯣ ꯊꯕꯛ ꯌꯥꯝ ꯐꯩꯅꯦ ꯃꯥꯗꯤ ꯑꯗꯨꯝ ꯅꯨꯡꯇꯤ ꯆꯠꯄ꯭ꯔꯣ
ꯎꯝ
ꯑꯣ
ꯇꯟꯂꯦꯔꯣꯢꯁꯨ ꯆꯠꯈ꯭ꯔꯦ ꯏꯕꯥꯝ ꯀꯂꯦꯔꯣꯢꯁꯦ ꯑꯩ ꯑꯦꯛꯖꯥꯝ ꯆꯠꯀꯅꯤ
ꯑꯣ ꯆꯠꯀꯅꯤ ꯃꯁꯨ ꯑꯣ ꯍꯧꯒꯠꯇꯔꯤ ꯃꯥꯁꯨ ꯍꯧꯒꯠꯄ ꯌꯥꯝ ꯊꯦꯡꯅꯦ ꯅꯣꯏ ꯅꯣꯏ ꯌꯨꯝꯗ ꯃꯤ ꯌꯥꯝ ꯃꯤ ꯂꯣꯏꯅ ꯂꯩꯕ꯭ꯔꯣ ꯀꯥꯏ ꯀꯥꯏ ꯆꯟꯅꯈ꯭ꯔꯦ ꯅꯣꯏ ꯌꯨꯝꯗꯤ
ꯈꯪꯗꯦ ꯍꯥꯏꯗꯤ ꯑꯞꯁꯦꯟ ꯂꯩꯔꯦ
ꯉꯁꯤꯁꯦ ꯁꯨꯝꯒꯨꯝꯕ ꯅꯨꯡꯁꯥ ꯉꯔꯥꯡꯁꯨ ꯅꯨꯡꯁꯥ ꯊꯧꯑꯣ ꯍꯥꯏꯔꯒ ꯅꯨꯡꯁꯥ ꯌꯥꯝ ꯀꯜꯂꯦꯀꯣ ꯑꯩꯁꯦ ꯅꯨꯡꯁꯥ ꯊꯔꯣꯏꯗ꯭ꯔꯥ ꯈꯜꯂꯒ
ꯑꯩꯒꯤ ꯏꯆꯦꯗꯤ ꯏꯝꯐꯥꯜꯗ ꯂꯩꯌꯦ ꯍꯥꯏꯌꯦ ꯍꯧꯖꯤꯛ
ꯀꯅꯥ ꯀꯅꯥꯅ ꯌꯨꯝꯗ
ꯈꯪꯗꯦ ꯑꯦꯟꯖꯤ ꯑꯣꯒ ꯃꯐꯝꯗ ꯂꯩ ꯍꯥꯏꯌꯦ
ꯂꯥꯛꯒꯅꯤ ꯍꯥꯏꯕ꯭ꯔꯥ ꯃꯥꯗꯣ
ꯍꯥ
ꯌꯨꯝꯗ ꯂꯥꯛꯀꯅꯤ ꯍꯥꯏꯕ꯭ꯔꯣ
ꯈꯪꯗꯦ ꯂꯥꯛꯑꯔꯣꯏ ꯊꯕꯛ ꯂꯩꯌꯦ ꯍꯥꯏꯌꯦ
ꯀꯔꯤ ꯊꯕꯛ ꯇꯧ ꯀꯔꯤ ꯊꯕꯛ
ꯑꯦꯟ ꯖꯤ ꯑꯣꯒꯤ ꯊꯕꯛ
ꯑꯣ ꯑꯩ ꯃꯥꯒꯤ ꯏꯁꯇꯦꯇꯁꯇꯨ ꯎꯕ ꯑꯩꯗꯣ ꯃꯦꯁꯦꯖ ꯊꯥꯗꯕ ꯑꯩꯁꯤ ꯃꯥꯒꯤ ꯏꯁꯇꯦꯇꯁ ꯄꯨꯔ ꯀꯅꯥ ꯀꯅꯥꯈꯣꯏ ꯂꯩꯖꯥꯠꯅꯣ ꯃꯥ
ꯈꯪꯗꯦ
ꯎꯗꯕ ꯀꯨꯏꯔꯦ ꯅꯆꯦꯁꯨ ꯃꯣꯏꯕꯨꯗꯤ- ꯅꯆꯦꯁꯨ ꯎꯗꯕ ꯀꯨꯏꯔꯦ ꯅꯣꯏꯕ꯭ꯔꯥ ꯀꯪꯕ꯭ꯔꯥ ꯀꯔꯤ ꯇꯧꯔꯤꯔꯥ
ꯀꯪꯉꯦ ꯌꯥꯝ ꯄꯤꯛꯑꯦ
ꯑꯣ ꯎꯗꯕ ꯀꯨꯏꯔꯦ ꯑꯗꯨ ꯑꯣꯏꯕꯒꯤ ꯎꯗꯕ ꯀꯨꯏꯗꯕꯒꯤ ꯌꯥꯝ ꯃꯥꯁꯨ ꯊꯕꯛ ꯌꯥꯝ ꯆꯤꯟ ꯃꯥꯜꯂꯦꯀꯣ ꯅꯆꯦ ꯁꯨ ꯅꯪꯗꯤ ꯂꯥꯎ ꯆꯠꯇꯕ꯭ꯔꯣ ꯌꯨꯝꯗ ꯂꯩꯔꯁꯨ ꯂꯥꯎꯒꯨꯝꯕ
ꯆꯠ ꯆꯠ ꯑꯦ ꯎꯝ
ꯆꯠꯅꯤꯡꯗ꯭ꯔꯣ ꯃꯔꯛ ꯃꯔꯛ ꯆꯠꯂꯦ ꯅꯨꯡꯇꯤꯗꯤ ꯆꯠꯇꯦ ꯃꯔꯛ ꯃꯔꯛ ꯑꯗꯨꯝ ꯆꯠꯂꯦ ꯑꯦꯕ
ꯆꯠꯅꯤꯉꯥꯏ ꯇꯜꯂꯦꯅ
ꯇꯟꯗꯤ ꯇꯜꯂꯦ ꯑꯗꯨ ꯑꯣꯢꯔꯁꯨ ꯁꯤ ꯅꯣꯡ ꯆꯨꯉꯥꯏ ꯃꯥꯟꯕ꯭ꯔꯥ ꯆꯨꯗꯉꯥꯏ ꯃꯥꯟꯕ꯭ꯔꯣ
ꯈꯪꯗꯦ
ꯅꯣꯡ ꯆꯨꯗ꯭ꯔꯥꯁꯨ ꯁꯥꯏꯀꯣ ꯑꯗꯨꯝ
ꯎꯝ
ꯅꯪꯁꯨ ꯁꯥꯕ꯭ꯔꯥ ꯅꯣꯡ ꯆꯨꯗ꯭ꯔꯁꯨ
ꯑꯁ ꯑꯩꯒꯤ ꯐꯤ
ꯀꯩꯗꯧꯔꯦ ꯀꯩꯗꯧꯔꯦ
ꯈꯪꯗꯦ
ꯅꯪꯗꯤ ꯐꯤ ꯀꯩꯗꯧꯔꯒꯦ ꯑꯃꯨꯛꯀ
ꯀꯦꯁꯨ ꯇꯧꯗꯦ ꯀꯦꯁꯨ ꯇꯧꯗꯦ
ꯅꯆꯤꯟ ꯊꯤꯅꯨ ꯗ ꯅꯣꯏ ꯅꯝꯃꯗꯤ ꯀꯗꯣꯉꯥꯏ ꯍꯣꯔꯦꯟ
ꯎꯝ
ꯎꯝ ꯉꯔꯥꯡ ꯅꯊꯟꯇ ꯆꯥꯏꯔꯣ ꯅꯪ ꯁꯤꯡꯖꯨꯗꯣ
ꯆꯥꯏ ꯎꯝ
ꯊꯥꯟꯗꯥ
ꯍꯥ
ꯃꯊꯟꯇ ꯆꯥꯕ꯭ꯔꯥ ꯀꯅꯥ ꯀꯅꯥ ꯆꯥꯒꯦ
ꯑꯩꯒꯤ ꯏꯃꯥꯒ ꯆꯥꯏ
ꯅꯣꯏ ꯃꯥꯈꯣꯏ ꯂꯥꯛꯑꯕꯣ ꯅꯪ ꯂꯥꯛꯄ ꯀꯥꯟꯗ ꯉꯔꯥꯡ
ꯎꯝ ꯇꯨꯝꯔꯒ ꯂꯩꯔꯦ
ꯂꯝꯖꯥꯜꯂꯗꯤ ꯂꯩꯕ꯭ꯔꯣ ꯅꯣꯏ ꯏꯅꯥꯎꯅꯨꯄꯤꯗꯣ ꯅꯅꯤꯌꯥꯝꯕꯒꯤ ꯃꯆꯥꯗꯣ ꯅꯣꯏ ꯏꯌꯥꯝꯕꯒꯤ ꯃꯆꯥꯗ ꯅꯪ ꯅꯆꯥꯅꯨꯄꯤꯗꯣ ꯂꯩꯕ꯭ꯔꯣ
ꯇꯨꯃꯔꯒ ꯂꯩꯔꯦ
ꯍꯧꯒꯠꯇꯔꯤ
ꯍꯧꯒꯠꯇꯦ
ꯑꯣ ꯑꯁ ꯇꯨꯝꯕ ꯅꯨꯡꯉꯥꯏꯕꯁꯨ ꯅꯨꯡꯉꯥꯏꯕ ꯑꯃꯅꯦ
ꯎꯝ ꯍꯣꯔꯦꯟ ꯇꯧꯔꯤꯁꯤ
ꯍꯣꯔꯦꯟ ꯑꯩ ꯑꯩ ꯍꯣꯔꯦꯟ ꯑꯃꯨꯛꯀ ꯇꯧꯔꯛꯑꯒꯦ ꯀꯣ
ꯎꯝ